ꯑꫭ꯫ ꯍꯜꯂꯣ꯫ ꯃꯥ ꯌꯥꯗꯕ꯭ꯔꯣ꯫
ꯇꯥꯔꯕꯣ꯫
ꯇꯥꯏꯌꯦ ꯃꯥꯅ ꯁꯅꯕ ꯌꯥꯗꯕ꯭ꯔꫭ꯫
ꯌꯥꯏꯗ ꯑꯗꫭ ꯑꯝ ꯌꯥꯔꯦ꯫
ꯃꯥꯥꯒ ꯁꯥꯟꯅꯕ ꯃꯇꯝ ꯑꯣꯏꯕꯒꯤ ꯍꯧꯖꯤꯛꯇꯣ꯫
ꯀꯔꯤ ꯁꯥꯟꯅꯕ ꯃꯇꯝ ꯑꯕ꯫
ꯅꯠꯇꯦ ꯅꯗꯦ ꯌꯥ ꯇꯣꯁꯦ ꯀꯩꯗꯧꯔꯤꯅꯣ꯫
ꯀꯩꯝ ꯍꯧꯗꯦ ꯏꯕꯦꯝꯃ ꯍꯤꯞꯄꯤ꯫
ꯀꯩ ꯍꯦꯟꯖꯥꯡ ꯆꯥꯏꯑꯦꯕ ꯅꯣꯏꯒꯤ꯫
ꯀꯥꯡꯁꯣꯏ ꯅꯣꯏꯒ ꯑꯈꯣꯏꯒ ꯃꯥꯟꯅꯩ꯫
ꯍꯥꯎꯕ꯭ꯔꯥ꯫
ꯍꯣꯏ ꯍꯥꯎꯋꯦ ꯌꯥꯝꯅ꯫
ꯅꫭꯏ ꯄꯜꯂꯦꯝꯅ ꯊꯣꯡꯉꯦ꯫
ꯊꯣꯡꯉꯦ꯫
ꯎꯝ
ꯅꯪ ꯊꯣꯡꯗꫭ ꯍꯥꯎꯕ꯭ꯔꯥ꯫
ꯈꯪꯗꯦ ꯊꯥꯗꯤ ꯊꯥꯔꯛꯇꯦ ꯅꯪꯅ ꯃꯔꯣꯟ ꯑꯃ꯫
ꯑꯩ ꯐꯣꯇꯣ ꯀꯥꯞꯇꯕꯩꯅꯦ ꯅꯪꯕꯣ꯫
ꯑꯩ ꯁꯝ ꯀꯛꯑꯦ ꯌꯦꯡꯒꯦ ꯍꯥꯥꯔꯛꯀꯅꯤ ꯊꫭꯛꯇꯦ ꯍꯌꯦꯡ꯫
ꯑꯁ ꯐꯠꯗꯣ ꯐꯖꯟ ꯀꯥꯕ ꯀꯥꯟꯗ ꯊꯥꯔꯛꯀꯦ ꯑꯩ꯫
ꯍꫭꯏꯁꯦ-ꯍꫭꯏꯁꯦ꯫
ꯀꯩꯅꯣ ꯍꯣꯏꯁꯦ ꯍꯁꯦꯕꯣ꯫
ꯈꯪꯇꯦꯗ꯫
ꯂꯥꯏꯔꯤꯛ ꯄꯥꯈꯤꯔꯣꯏꯗ꯭ꯔꯣ꯫ ꯌꯥꯝ ꯁꯥꯏꯌꯦ ꯌꯥꯝ ꯁꯥꯏꯌꯦ ꯂꯥꯏꯔꯤꯛ ꯄꯥꯅꯤꯔꯣꯏꯗ꯭ꯔꯣ꯫
ꯇꯪ ꯅꯩꯔꯒ꯫
ꯉꯁꯤꯗꯤ ꯕꯣꯜ ꯌꯦꯡꯉꯣꯏꯗ꯭ꯔꯥ
ꯑꯁ ꯂꯩꯕꯅꯦ ꯏꯕꯦꯝꯃ ꯉꯍꯥꯛ ꯉꯍꯥꯛ ꯌꯦꯡꯒꯅꯤ ꯑꯩ
ꯄꯨꯡ ꯀꯌꯥꯗꯩꯩꯅꯣ ꯇꯔꯥꯃꯈꯥꯏꯗꯩꯩꯔꯣ
ꯇꯔꯥꯃꯈꯥꯏꯗ ꯅꯣꯏꯗꯣ ꯌꯦꯡꯅꯤ ꯍꯥꯏꯕ꯭ꯔꯥ ꯅꯪꯒꯤ ꯗꯣ ꯌꯦꯡꯕ꯭ꯔꯥ
ꯀꯩ
ꯅꯣꯏꯒꯤꯗꯣ ꯕꯣꯜ ꯌꯦꯡꯕꯔ꯭ꯥ
ꯑ ꯌꯦꯡꯉꯦ꯫
ꯌꯥꯝ ꯇꯨꯝꯅꯤꯡꯉꯕ꯭ꯔꯣ
ꯇꯨꯝꯅꯤꯡꯗꯦ ꯇꯨꯝꯅꯤꯡꯗꯦ
ꯏꯁ ꯊꯕꯛ ꯋꯥꯅ ꯁꯨꯝꯅꯤ ꯇꯨꯝꯅꯤꯡꯉꯝꯅꯤꯗ ꯑꯩ ꯈꯪꯉꯦꯗ
ꯌꯥꯔꯦ ꯏꯕꯦꯝꯃ ꯑꯈꯣꯏ ꯀꯜꯂꯦ ꯀꯜꯂꯦ
ꯑꯣ ꯐꯩꯌꯦ ꯐꯌꯦ
ꯀꯥꯡꯁꯣꯏ ꯈꯛꯇꯪ ꯆꯥꯕ꯭ꯔꯣ
ꯆꯥꯏꯌꯦ ꯏꯃꯥꯟꯅꯕꯤꯒꯤ ꯍꯋꯥꯏꯖꯥꯔ ꯑꯆꯥꯔ ꯂꯩꯌꯦꯕ ꯍꯋꯥꯏꯖꯥꯔ ꯑꯆꯥꯔꯗꯨꯒ ꯆꯥꯏꯌꯦ
ꯍꯥꯎꯕ꯭ꯔꯣ ꯍꯋꯥꯏꯖꯥꯔ ꯑꯆꯥꯔꯗꯤ
ꯑꯗꯨꯝ ꯍꯥꯎꯋꯦ ꯑꯗꯨꯅꯤꯗ ꯍꯥꯎꯋꯦ ꯍꯥꯏꯗꯤ ꯑꯩꯈꯣꯏꯗꯤ ꯐꯪꯖꯗꯕꯅꯤꯅꯀꯣ
ꯍꯥ
ꯃ ꯍꯥꯎ ꯈꯇꯪ ꯐꯪꯕꯗ ꯌꯥꯝ ꯍꯔꯥꯎꯖꯕꯗꯣ
ꯑꯥ ꯅꯪ ꯍꯋꯥꯏꯖꯥꯔ ꯆꯥꯕꯔ꯭ꫭ
ꯆꯥꯏ ꯀꯩꯅꯣ ꯆꯒꯦꯝꯄꯣꯝꯕꯒ ꯈꯨꯄꯥꯝ ꯑꯝꯅꯦ ꯍꯥꯏꯔꯒ
ꯅꯪꯗꯤ ꯑꯗꯨꯗ ꯄꯣꯝꯕ ꯍꯩꯇꯕ꯭ꯔꯣ
ꯀꯔꯤ
ꯆꯒꯦꯝꯄꯣꯝꯕ ꯍꯩꯇꯕ꯭ꯔꯕ
ꯍꯩꯇꯦ ꯇꯥꯛꯄꯤꯌꯨ ꯍꯥꯏꯕꯁꯦ ꯅꯪꯗꯅꯦ
ꯏꯁꯤꯡꯗꯣ ꯍꯥꯞꯆꯤꯜꯂꯣ ꯑꯗꯨꯒ ꯆꯦꯡꯗꯣ ꯈꯔ ꯈꯨꯌꯥꯃꯨꯛꯇꯪ ꯍꯥꯞꯄꯣ
ꯑꯠꯗꯒꯤ ꯎꯝ ꯊꯨꯝ ꯃꯣꯔꯣꯛꯗ ꯃꯣꯔꯣꯛꯀꯨꯝꯕ ꯊꯨꯝ ꯍꯥꯞꯄꯣ ꯃꯆꯨ ꯍꯥꯞꯄꯣ ꯑꯗꯒꯤ ꯑꯗꯨꯗ ꯑꯃꯨꯛ ꯎꯝ ꯀꯩꯅꯣ ꯃꯌꯥꯝ ꯑꯃ ꯍꯩꯖꯜꯂꯣ ꯀꯔꯤ ꯃꯔꯣꯏ ꯅꯥꯀꯨꯞꯄꯤ ꯑꯗꯩ ꯅꯄꯥꯛꯄꯤ ꯃꯌꯥꯝ ꯑꯃ ꯍꯥꯏꯗꯤ ꯑꯗꯩ ꯑꯣꯠꯂꯅꯤ ꯑꯗꯨꯝ ꯑꯗꯨꯝ ꯇꯣꯏꯅ ꯑꯣꯠꯇꯣꯏꯅꯤꯀꯣ ꯆꯒꯦꯝ ꯄꯣꯝꯕꯗꯗꯤ ꯑꯗꯒꯤ ꯑꯣꯠꯂꯒ ꯎꯝ ꯀꯩꯅꯣ ꯅꯠꯇꯦꯍꯦ ꯆꯒꯦꯝ ꯄꯣꯝꯕꯩ ꯑꯗꯨꯝ ꯑꯣꯠꯂꯒꯟ ꯎꯇꯤꯗꯤ ꯀꯥꯝꯃꯒ ꯌꯥꯔꯦ ꯀꯣꯏꯅꯣ ꯀꯥꯝꯃꯅꯤ ꯑꯗꯒꯤ ꯒꯤ ꯑ
ꯑꯃ ꯌꯥꯝ ꯑꯣꯠꯀꯗꯕꯅꯤ ꯍꯥꯏꯕ ꯑꯃ ꯂꯩꯕꯅꯦꯕ ꯑꯩꯁꯨ ꯈꯪꯗꯕ ꯐꯖꯅ
ꯆꯒꯦꯝꯕꯣꯝꯕꯅꯦ ꯆꯒꯦꯝꯄꯣꯝꯕꯥꯠ ꯆꯒꯦꯝ ꯄꯣꯝꯕꯗꯤ ꯀꯥꯝꯕ ꯌꯥꯗꯦ ꯑꯗꯨꯝ ꯑꯣꯠꯂꯒ ꯂꯩꯗꯣꯏꯅꯤ ꯁꯪꯉꯒ
ꯁꯩꯒꯤꯅꯣ
ꯈꯪꯗꯦꯔꯥ ꯑꯗꯨꯗꯤ ꯑꯩꯁꯨ
ꯎꯝ ꯌꯥꯝ ꯍꯩꯅꯤꯡꯉꯦ ꯑꯩ ꯆꯒꯦꯝꯄꯣꯝꯕ ꯍꯩꯔꯗꯤ ꯌꯥꯔꯦ ꯌꯦꯟꯒ ꯍꯞꯄꯗꯣ ꯑꯁ
ꯆꯒꯦꯝꯄꯣꯝꯕ ꯌꯦꯟ ꯍꯥꯞꯄꯗꯤ ꯑꯩꯗꯤ ꯆꯥꯗ꯭ꯔꯤꯍꯦ
ꯆꯥꯔꯦꯍꯦ
ꯑꯩꯗꯤ ꯆꯥꯗ꯭ꯔꯤ
ꯅꯣꯢ ꯃꯥ ꯊꯣꯡꯍꯜꯂꯨ
ꯎꯝꯍꯨꯝ ꯈꯪꯗꯦ
ꯀꯨꯗꯧꯗꯨꯏꯅꯣ ꯍꯧꯖꯤꯛꯁꯤꯕꯣ
ꯈꯪꯗꯦꯗ ꯍꯣꯢ ꯀꯩꯁꯨ
ꯃꯥꯗꯤ ꯊꯦꯡꯅ ꯂꯩꯒꯟꯕ꯭ꯔꯣ ꯉꯟꯇ ꯇꯝꯕ꯭ꯔꯣ
ꯈꯪꯗꯦꯗ
ꯅꯣꯢ ꯃꯥꯍꯣꯢꯗꯤ ꯑꯅꯥ ꯑꯌꯦꯛ ꯌꯥꯎꯗꯕ꯭ꯔꯣ
ꯅꯣꯢꯁꯨ ꯌꯥꯎꯗꯕ꯭ꯔꯣ
ꯃꯤ ꯄꯪ ꯅꯥꯕꯅ ꯅꯥꯕꯅ ꯏꯃꯥꯁꯦ ꯃꯁꯥ ꯌꯥꯝ ꯁꯣꯟꯕꯒꯤ
ꯀꯩ ꯅꯥꯢꯅꯣ ꯍꯥꯢꯁꯤ
ꯈꯪꯗꯦ ꯃꯥꯁꯦ ꯒꯨꯝꯕ ꯆꯠꯄꯗꯁꯨ ꯅꯨꯡꯉꯥꯏꯇꯦ ꯈ꯭ꯋꯥꯡꯒꯨꯝꯕꯁꯨ ꯌꯥꯝ ꯅꯥꯏꯌꯦ ꯈꯣꯠ ꯌꯥꯝ ꯇꯧꯔꯝꯕꯅꯦ
ꯅꯨꯡ ꯂꯩꯕꯩ ꯑꯣꯏꯖꯠꯂꯣ
ꯅꯨꯡꯗꯤ ꯍꯥꯟꯅ ꯂꯩꯈ꯭ꯔꯦ ꯇꯥꯈ꯭ꯔꯕꯅꯦ ꯀꯤꯠꯅꯤꯒꯤ ꯅꯨꯡ ꯂꯩꯕꯩ ꯅꯠꯇ ꯀꯩꯅꯣ ꯇꯧꯕ ꯌꯨ ꯇꯤ ꯑꯥꯏꯒꯨꯝꯕ ꯊꯣꯛꯑꯦ ꯍꯥꯏꯌꯦ ꯈꯣꯢ ꯃꯥ
ꯑꯥ
ꯈꯪꯗꯦ ꯃꯁꯥ ꯁꯣꯟꯈ꯭ꯔꯕꯥ ꯑꯩ ꯑꯩꯗꯧꯅꯀꯣ
ꯆꯥꯕ꯭ꯔꯣ
ꯆꯥꯏꯌꯦ ꯒꯨꯂꯤ ꯆꯥꯔꯒ ꯑꯗꯒꯤ ꯇꯧꯔꯤꯕꯁꯦ ꯇꯦꯁꯒꯨꯝꯕ
ꯑꯝ
ꯒ꯭ꯌꯥꯟ ꯇꯥꯖꯕ ꯅꯕꯥꯅ ꯑꯩꯈꯣꯏ ꯏꯃꯨꯡꯗꯤ ꯅꯕꯥꯅ ꯅꯣꯏꯗꯤ ꯃꯁꯥ ꯐꯕ ꯂꯩꯕꯗꯣ ꯌꯥꯝ ꯐꯩ ꯅꯥꯗ ꯌꯦꯛꯇꯅ ꯅꯨꯡꯉꯥꯏ ꯅꯨꯡꯉꯥꯏꯅ ꯂꯩꯌꯣ
ꯍꯣꯏ ꯍꯣꯏ ꯂꯩꯖꯒꯦ
ꯈꯪꯅꯕ ꯅꯨꯄꯥꯁꯨ ꯅꯕꯥꯅ ꯅꯕꯥꯅ
ꯀꯅꯥꯅꯣ ꯍꯥꯏꯁꯦ
ꯅꯣꯢ ꯅꯃꯥꯟꯅꯕꯗꯨ
ꯅꯥꯏ ꯍꯥꯏꯔꯣ
ꯅꯣꯡꯃ ꯑꯦꯛꯁꯤꯗꯦꯟ ꯇꯧꯕꯗꯧ ꯇꯥꯗꯕ꯭ꯔꯥ
ꯇꯥꯗ꯭ꯔꯤꯌꯦ
ꯑꯦꯛꯁꯤꯗꯦꯟ ꯊꯣꯛꯇꯅ ꯢꯕꯦꯝꯃꯥ
ꯀꯌꯥꯝ ꯀꯨꯏꯔꯒꯦ
ꯀꯨꯏꯔꯦꯗ
ꯗꯤꯁ ꯌꯔ ꯑꯣꯔ ꯀꯔꯝꯕ ꯃꯃꯥꯡ ꯆꯍꯤ
ꯍꯧꯔꯛꯄꯗ ꯍꯧꯔꯛꯄꯗ
ꯍꯟꯗꯛ ꯆꯍꯤꯒꯤ ꯍꯧꯔꯛꯄꯗ
ꯎꯝ
ꯇꯥꯗꯦꯅꯦ ꯀꯤꯝꯇ
ꯍꯨꯢꯀꯞ ꯃꯆꯥꯗꯣ ꯈꯪꯕ꯭ꯔꯥ
ꯍꯨꯢꯀꯞ ꯍꯨꯢꯀꯞ ꯍꯥꯏꯁꯦ ꯑꯣ ꯈꯪꯉꯦ ꯀꯅꯥꯅꯣꯗꯤ ꯈꯪꯗꯦ
ꯇꯥꯗꯕ꯭ꯔꯣ
ꯇꯥꯏꯌꯦ ꯇꯥꯏꯌꯦ ꯀꯩ ꯃꯃꯤꯡꯅ ꯍꯧꯒꯦ ꯍꯥꯏꯕ
ꯑꯦꯁꯅ
ꯑꯣ ꯑꫭ
ꯑꯗꯨꯅꯦ ꯗꯩꯗꯤ ꯅꯣꯏꯒꯤ ꯅꯣꯏ ꯍꯥꯟꯅꯩ ꯑꯃ ꯕꯣꯔꯗꯤꯡꯗ ꯂꯩꯕ ꯉꯥꯛꯇꯅꯦ ꯑꯃꯅꯅꯦ ꯀꯩꯅꯣ ꯎꯝ ꯎꯝ ꯃꯣꯏꯔꯣꯝꯗꯩ ꯑꯣꯏꯕꯅꯦ ꯅꯪ ꯈꯪꯅꯤ ꯑꯥ ꯍꯥꯏꯅꯤꯡꯗ꯭ꯔꯦꯅꯦ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
ꯑꯍꯧꯕꯗꯣ ꯈꯇ
ꯍꯟꯗꯛꯀꯤꯁꯤꯅ ꯃꯣꯏꯔꯣꯝ ꯅꯠꯇꯦ ꯃꯣꯏꯔꯣꯝꯗꯒꯤ ꯑꯩꯒꯤ ꯍꯧꯖꯤꯛꯀꯤ ꯑꯩꯒꯤ ꯔꯣꯝꯗꯒꯤ
ꯃꯣꯏ ꯃꯃꯥꯟꯅꯕ ꯑꯣꯏꯗꯣꯏꯔꫭ
ꯑꯧ ꯅꯣꯏ ꯀꯩꯅꯣꯗ ꯂꯩꯃꯤꯟꯅꯔꯛꯄꯅꯦ ꯅꯣꯏ ꯕꯣꯔꯗꯤꯡꯗ
ꯈꯪꯗꯦ ꯃꯣꯏ ꯑꯍꯨꯝꯂꯕ
ꯍꯣꯏ ꯑꯗꯨꯒꯅꯦ ꯅꯃꯥꯟꯅꯕꯗꯨꯅ ꯍꯣꯏ ꯃꯣꯏ ꯑꯍꯨꯝꯅꯦꯕ ꯑꯗꯨꯒ ꯑꯩꯒꯤ ꯅꯪ ꯅꯃꯥꯟꯅꯕꯗꯨꯅ ꯃꯃꯥꯏꯗ ꯉꯥꯛꯇꯅꯦ ꯃꯃꯥꯏꯗ ꯉꯥꯛꯇ ꯁꫭꯠꯈꯤꯕ
ꯍꯩꯃꯥ ꯃꯣꯏꯗꯤ ꯀꯥꯏꯗ ꯇꯧꯔꯤꯅꯣ ꯁ꯭ꯋꯥꯏꯗꯔꯣ ꯀꯥꯏ ꯋꯥꯏꯗꯅꯣ
ꯑꯁ ꯀꯩꯅꯣꯒꯤ ꯆꯠꯐꯝꯒꯤ ꯆꯤꯡ ꯃꯌꯥꯝ ꯂꯩꯕꯗꯣ ꯊꯦꯛ ꯈꯣꯏꯅ ꯆꯠꯄ ꯆꯤꯡꯗꯣ ꯈꯪꯉꯤꯗꯅ ꯑꯈꯣꯏꯔꯣꯡꯝꯒꯤ
ꯀꯥꯏꯗꯅꫭ ꯍꯥꯏꯖꯦ
ꯅꯪ ꯀꯩꯅꯣ ꯆꯤꯡ ꯂꯩꯕꯗꯣ ꯈꯪꯗꯦ ꯑꯥꯎ
ꯑꯣ
ꯑꯗꯨꯒꯤ ꯆꯤꯡꯗꯨꯗ ꯊꯣꯛꯏꯕ
ꯃꯣꯏꯗꯤ ꯑꯗꯨꯗ ꯀꯩꯗꯧꯕ ꯆꯠꯂꯨꯔꯤꯕ
ꯍꯥ ꯃꯣꯏ ꯍꯜꯂꯛꯄ ꯑꯥꯗꯒꯤ
ꯑꯩꯗꯤ ꯃꯊꯟꯇ ꯇꯧꯔꯤꯔꯣ ꯅꯠꯇ꯭ꯔꯒꯅ ꯀꯃꯥꯏꯟ ꯇꯧꯔꯤꯖꯥꯠꯅꯣ
ꯃꯣꯏ ꯑꯍꯨꯝꯃꯒ ꯇꯧꯔꯤꯅꯤꯗꯅ
ꯍꯥꯏꯗꯤ ꯑꯇꯣꯞꯄꯒꯤ ꯒꯥꯔꯤꯅ ꯇꯧꯔꯤꯔ ꯅꯠꯇ꯭ꯔꯒꯅ ꯑꯗꯨꯝ
ꯃꯃꯥꯟꯅꯕꯩ ꯒꯥꯔꯤ ꯀꯩꯅꯣꯒꯤ ꯍꯧꯖꯤꯛꯀꯤ ꯂꯝ ꯑꯩꯅ ꯍꯥꯏꯕ ꯌꯥꯗꯕ ꯂꯝꯗꯣ ꯃꯣꯏ ꯃꯅꯥꯛꯀꯤꯗꯣ ꯁꯤꯅ ꯍꯧꯕ ꯂꯝꯗꯣ ꯈꯪꯕ꯭ꯔ
ꯎꯝ
ꯑꯗꯨ ꯂꯝꯗꯒꯤ
ꯑꯗꯨ ꯒꯥꯔꯤꯗꯣ ꯊꯧꯔꯒ ꯂꯥꯛꯄꯗ ꯃꯤꯅ ꯀꯩꯅꯣ ꯊꯣꯝꯃꯤꯔꯕ
ꯕ꯭ꯔꯦꯛ ꯌꯥꯗ꯭ꯔꯤꯕ ꯕ꯭ꯔꯦꯛ ꯌꯥꯔꯛꯇꯦꯌꯦ ꯒ꯭ꯌꯥꯟꯃꯦꯟ ꯇꯥꯗꯦꯕ ꯑꯩꯁꯨ ꯂꯥꯏꯐꯝꯒꯨꯝꯕ ꯀꯟꯕ꯭ꯔ ꯑꯗꯨꯒꯨꯝꯕ ꯋꯥ ꯁꯨꯝ ꯍꯥꯏꯌꯦ ꯑꯩ
ꯎꯝ ꯑꯇꯩꯗꯨꯅ ꯀꯥꯏꯗ ꯁꯣꯛꯏ
ꯑꯇꫭꯞꯄꯗꯤ ꯄꯥꯛ ꯁꯣꯛꯇꯕꯅꯦ ꯑꯗꯨꯒ ꯍꯧꯖꯤꯛꯀꯤ ꯈꯔ ꯈꯤꯇꯪ ꯁꯣꯛꯑꯦ ꯑꯗꯨꯗꯨꯒ ꯃꯥ ꯃꯥꯅ ꯊꯧꯕꯒꯤ ꯃꯥꯒꯤ ꯃꯃꯥꯏꯗ ꯉꯥꯛꯇ ꯇꯥꯔꯕ ꯑꯗꯨꯒꯤ
ꯃꯥꯗꯤ ꯐꯔꯕ꯭ꯔꯣ ꯑꯗꯨꯗꯤ ꯀꯃꯥꯏꯅ ꯇꯧꯔꯒꯦ
ꯈꯣꯠꯇꯅ ꯇꯧꯔꯕꯅꯦ ꯑꯗꯨꯒ ꯑꯣꯏꯁꯤꯜꯂꯛꯑꯕꯅꯦ ꯑꯗꯨꯗꯨꯒ ꯅꯨꯡ ꯃꯣꯏꯅ ꯐꯖꯅ ꯆꯥꯕꯤꯔꯛ ꯃꯥꯜꯂꯦ ꯃꯅꯨꯡꯗ ꯅꯨꯡ ꯌꯥꯎꯔꯝꯃꯦꯅ ꯄꯣꯈꯠꯂꯒ ꯂꯩꯕꯅꯤ
ꯑꯁ
ꯅꯨꯡ ꯌꯥꯎꯔꯝꯃꯤꯅ ꯑꯥ ꯃꯦꯊꯣꯛꯏꯕ ꯃꯌꯥꯝ ꯐꯨꯅꯤꯡꯉꯨꯅꯀꯣ ꯅꯣꯏꯅ ꯀꯃꯥꯏꯅ ꯐꫭꯄꯤꯕꯅꯣ ꯍꯥꯏꯕ ꯒ꯭ꯌꯥꯟꯃꯟꯗꯥꯗ ꯀꯃꯥꯏꯅ ꯐꫭꯠꯔꯤꯅꫭ ꯑꯁ ꯃꯥꯅ ꯁꯤꯗꯑꯕꯅ ꯏꯔꯥꯡ ꯇꯧꯔꯤꯀꯥꯟꯗ ꯃꯤꯗꯣ ꯐꯖꯅ ꯐꯣꯠꯄꯤꯗꯦꯒꯥꯏꯅ ꯇꯧꯔꯒ
ꯅꯨꯄꯤꯔꫭ
ꯅꯨꯄꯤ ꯑꯣꯏꯔꯃ ꯅꯣꯛ ꯀ ꯅꯣꯛ ꯏ
ꯀꯩꯅꯣ ꯍꯧꯖꯤꯛꯐꯥꯎ ꯐꯠꯇ꯭ꯔꯤꯔꯕ
ꯑꯣꯏꯁꯤꯜꯂꯛꯑꯕꯅꯦꯕ ꯑꯗꯨ ꯃꯥꯅꯅꯦ ꯑꯣꯏꯁꯤꯜꯂꯛꯑꯕꯗꯣ ꯃꯥꯅ ꯑꯃꯨꯛꯀ ꯑꯣ ꯃꯅꯨꯡꯗ ꯃꯣꯏꯅ ꯍꯥꯟꯅ ꯐꯣꯠꯄꯤꯕ ꯃꯇꯝꯗ ꯆꯥꯝꯕꯤꯔꯝꯗꯕ ꯐꯖꯅ ꯑꯗꯨꯒꯤ ꯅꯨꯡꯀꯨꯞ ꯌꯥꯎꯔꯝꯕ ꯅꯨꯡ
ꯎꯝ ꯀꯕꯨ ꯀꯤꯌꯦꯗ
ꯑꯗꯨꯝꯅ ꯀꯃꯥꯏꯅ ꯇꯝꯕꯤꯅꯣ ꯍꯥꯏꯕꯗꯨ ꯈꯪꯗꯅ ꯁꯥꯎꯔꯒ ꯁꯥꯎꯔꯒ ꯂꯩꯅꯤ
ꯌꯥꯝ ꯁꯥꯎꯒꯟꯕ꯭ꯔ ꯃꯥꯕꯨ
ꯁꯥꯎꯏ
ꯄꯛꯇ°ꯌꯨ